ꯇꯥ ꯑꯔꯄ꯭ꯔꯣ
ꯇꯥꯏꯦ ꯍꯧꯖꯤꯛꯇꯤ ꯐꯖꯅ ꯇꯥꯔꯦ
ꯍꯥ
ꯐꯖꯅ ꯇꯥꯔꯦ ꯍꯧꯖꯤꯛꯇꯤ ꯍꯣꯏ ꯐꯖꯅ ꯇꯥꯏꯀꯣ ꯑꯩ ꯈꯣꯟꯖꯦꯜꯁꯨ
ꯇꯥꯏ ꯇꯥꯏ ꯇꯥꯕꯤꯔꯤ ꯐꯖꯅ
ꯀꯩꯗ ꯍꯔꯒꯦ ꯁꯤ ꯇꯗꯤꯦ
ꯀꯩꯅꯝ ꯇꯧꯗꯦ ꯐꯝꯃꯤ
ꯃꯊꯟꯗꯔꯣ
ꯏꯊꯝꯗꯅꯦ ꯑꯉꯥꯡꯈꯩ ꯃꯄꯥꯟꯗ ꯂꯩ
ꯌꯨꯝꯗ ꯂꯩꯔꯣ ꯅꯠꯇ꯭ꯔꯒ ꯍꯥꯥ
ꯇꯨꯝꯃꯤꯔꯣ
ꯍꯣꯏ ꯑꯩꯗꯤ ꯍꯧꯖꯤꯛ ꯌꯨꯝꯒꯤ ꯊꯕꯛ ꯇꯧꯔꯝꯃꯒ ꯑꯃꯨꯛ ꯄꯣꯊꯥꯏꯅꯦ ꯑꯃꯨꯛ ꯄꯣꯊꯥꯕꯒꯤ ꯂꯩꯅꯦ ꯀꯃꯥꯏ ꯀꯃꯥꯏ ꯇꯧꯔꯤꯒꯦ ꯕꯣ ꯌꯦꯡꯕ꯭ꯔꯣ ꯍꯟꯗꯛ ꯕꯣ ꯁꯤꯁꯇꯔꯗꯤ
ꯕꯣ ꯌꯦꯡꯉꯦ ꯉꯝꯗꯕꯗꯒꯤ ꯑꯩ ꯅꯨ ꯃꯤꯠ ꯂꯩꯇꯗꯅ ꯌꯦꯡꯉ
ꯅꯪꯅ ꯁꯞꯄꯣꯔꯠ ꯇꯧꯔꯝꯗꯧꯧꯕ ꯇꯤꯝꯁꯦ ꯑꯩꯅ ꯈꯟꯕꯗ ꯖꯄꯥꯟ ꯑꯣꯏꯔꯝꯗꯧ ꯃꯥꯜꯂꯦ
ꯑꯅꯤꯅꯦ ꯑꯩ ꯇꯧꯔꯤꯁꯦ ꯑꯃꯇꯪ ꯅꯠꯇꯦ
ꯑꯥꯔꯖꯦꯟꯇꯤꯅꯥ ꯅꯠꯇ꯭ꯔꯥ ꯄꯣꯔꯇꯨꯒꯜ
ꯄꯣꯣꯔꯇꯨꯒꯂꯤꯅꯤ ꯆꯨꯝꯃꯦ ꯑꯗꯨꯁꯨ ꯊꯥꯖꯗ꯭ꯔꯦꯅꯦ ꯊꯥꯖꯕꯒꯤ ꯋꯥꯡꯃꯗ
ꯑꯗꯨꯗꯤ ꯔꯣꯅꯥꯜꯗꯣ ꯑꯣꯏꯔꯝꯃꯅꯤꯅꯦ ꯑꯁ ꯇꯤꯚꯤ ꯑꯝꯇ ꯇꯧꯅꯁꯤꯔꯥ
ꯃꯥꯅꯦ ꯃꯥꯅꯦ ꯃꯥꯅꯦ ꯑꯣꯏꯈ꯭ꯔꯦ ꯍꯧꯖꯤꯛꯇꯤ ꯀꯩꯝ ꯇꯧꯗ꯭ꯔꯦ ꯍꯦ ꯀꯅꯥꯝꯇ ꯇꯧꯗ꯭ꯔꯦ ꯑꯩ
ꯑꯗꯣ ꯑꯃꯗꯤ ꯇꯧꯍꯦ ꯑꯥꫪꯖꯦꯟꯇꯤꯅꯥꯗ ꯇꯧꯒꯗ ꯂꯧꯔꯗꯕꯅꯦ ꯍꯟꯗꯛꯁꯨ ꯑꯃꯨꯛ ꯃꯤ ꯑꯄꯤꯛꯄꯗꯨꯅ ꯈꯔ ꯇꯧꯔꯛꯑꯅꯤ
ꯃꯣꯏꯒꯤ ꯃꯤꯈꯩꯁꯦ ꯃꯣꯏꯒꯤ ꯐ꯭ꯔꯦꯟꯁꯤꯡꯁꯦ ꯌꯥꯝ ꯁꯥꯊꯤ ꯍꯥꯏꯕ
ꯍꯥꯏꯖꯤꯜꯂꯣ ꯅꯣꯏꯒꯤꯁꯨꯅꯤꯅꯦ ꯑꯃꯈꯛꯇ ꯍꯥꯏꯒꯅꯨ ꯅꯣꯏꯒꯤꯁꯨ ꯇꯧꯕꯅꯤꯅꯦ
ꯅꯪꯁꯦ ꯃꯤ ꯑꯄꯤꯛꯄ ꯑꯄꯤꯛꯄꯃꯤ ꯂꯥꯏꯗꯦ ꯍꯥꯏ ꯗꫭ ꯑꯗꯨꯃꯥꯏꯅ ꯇꯧꯋꯦꯕꯀꯣ ꯃꯣꯏ ꯐꯦꯟ ꯍꯥꯎ ꯑꯄꯤꯛꯄ ꯃꯤ ꯍꯥꯏꯥꯏꯗꯕꯗꯣ ꯇꯧꯋꯦ ꯍꯥꯏꯕ ꯑꯗꯨꯅ ꯑꯩ ꯇꯟꯗꯦꯕ
ꯑꯩꯈꯣꯏꯗꯤ ꯑꯃ ꯇꯧꯔꯁꯨ ꯑꯃ ꯇꯧꯔꯁꯨ ꯐꯤꯐꯇꯤ ꯐꯤꯐꯇꯤ ꯉꯥꯛꯇꯅꯦ ꯑꯩꯈꯣꯏꯅ ꯂꯩꯔꯤ ꯑꯗꯨ ꯈꯔ ꯅꯨꯝ ꯂꯩꯗꯅ ꯋꯥꯖꯥꯎ ꯉꯥꯡꯕ ꯌꯥꯝ ꯂꯩꯅꯦ ꯅꯣꯏꯒꯤꯁꯨ ꯋꯥꯖꯥꯎ ꯌꯥꯝ ꯉꯥꯡꯕ ꯂꯩꯌꯦꯕ
ꯅꫭꯏ ꯅꫭꯏꯒꯤꯅ ꯍꯦꯜꯂꯤ
ꯆꯜꯂꫭꯍꯦ ꯅꯣꯏꯒꯤꯅ ꯍꯦꯜꯂꯦꯍꯦ ꯀꯃꯥꯏꯅ ꯇꯧꯒꯦ ꯍꯥꯏꯔꯒꯁ ꯅꯍꯥꯟ ꯀꯟꯇ꯭ꯔꯤ ꯑꯄꯤꯛꯄꯗꯨꯗ ꯑꯄꯤꯛꯄꯗꯨꯗ ꯒꯣꯜ ꯑꯅꯤ ꯆꯟꯁꯤꯜꯂꯦ ꯑꯗꯨꯒ ꯑꯁ ꯑꯥꯏ ꯑꯦꯝ ꯕꯦꯛ ꯀꯥꯏꯅ ꯇꯧꯈꯠꯂꯛꯑꯒ ꯏꯁ ꯄꯣꯁꯀ ꯊꯥꯒꯠꯂꯛꯑꯗꯅ ꯑꯗꯨꯒ ꯅꯦꯛꯁ ꯃꯦꯠꯆꯇꯤ ꯀꯩꯗꯧꯔꯕ ꯑꯃꯨꯛ ꯇꯃꯤꯟ ꯂꯩꯒ꯭ꯔꯦ
ꯑꯥꯔꯟꯗꯦ ꯊꯥꯎ ꯊꯥ ꯑ ꯍꯥꯏꯗ꯭ꯔꯒꯗꯤ ꯅꯣꯏꯒꯤ ꯑꯄꯤꯛꯄ ꯃꯤꯁꯤꯡꯗꯨꯒꯤ ꯀꯔꯤ ꯌꯦꯠꯅꯅꯤꯉꯥꯏ ꯀꯔꯤ ꯂꯩꯁꯦ
ꯇꫪꯗꯤꯅꯦ ꯀꯩꯅꯣꯅꯦ ꯍꯥꯃꯦꯡꯗꯨꯗꯤꯅꯦ ꯑꯩꯈꯣꯏꯒꯤ ꯑꯄꯤꯛꯄ ꯍꯥꯃꯦꯡꯗꯨꯗꯤ ꯀꯩꯅꯣꯗꯣ ꯇꯣꯞꯏꯁ꯭ꯀꫭꯔꫪ ꯗꯀꯣ ꯒꫭꯜ ꯇꯔꯨꯛ ꯌꯥꯝ ꯗꯦꯗ
ꯃꯤꯅꯝ ꯃꯤꯅꯝꯃꯒ ꯆꯪꯈꯤꯕꯗꯨ ꯃꯤꯅꯝ ꯃꯤꯅꯝꯃꯒ ꯆꯪꯈꯤꯕꯗꯣ
ꯑꯣ ꯍꯥꯏꯖꯜꯂꯨ ꯍꯥꯏꯖꯜꯂꯨ ꯑꯗꯨꯅ ꯇꯨ ꯊꯥꯎꯖꯟ ꯇ꯭ꯋꯦꯟꯇꯤ ꯇꯨꯗꯁꯨ ꯑꯃꯨꯛ ꯀꯩꯅꯣ ꯇꯧꯋꯦ ꯍꯥꯏꯕꯗꯣ ꯔꯤꯛꯅꯦ ꯔꯤꯛꯅꯦ ꯔꯤꯛꯅꯦ ꯍ ꯍꯦꯛꯇ ꯍꯥꯏꯖꯟꯕꯤ ꯑꯁ ꯐꯤꯐꯥꯅ ꯃꯣꯏꯒꯤ ꯄꯤꯕꯅꯦ ꯑꯗꯨꯝ ꯍꯩꯖꯤꯜꯂꯤ ꯅꯣꯏꯅ ꯌꯥꯗꯦꯕ
ꯑꯩꯈꯣꯏꯅ ꯃꯤ ꯐꯝꯍꯟꯕꯒꯤ ꯅꯣꯏꯁꯦ ꯍꯥ
ꯑꯣ ꯋꯥꯎ
ꯑꯩꯈꯣꯏꯁꯦ ꯃꯤ ꯈꯝꯍꯟꯕꯒꯤ ꯃꯤꯅꯨꯡꯁꯤ ꯆꯥꯎꯃꯟꯕꯒꯤ ꯅꯣꯏꯁꯦ ꯌꯥꯝꯅ ꯑꯩꯈꯣꯏꯗ ꯃꯤꯅꯦ ꯈꯟꯗꯕꯅꯦꯕ
ꯑꯁ ꯌꯥꯔꯦ ꯌꯥꯔꯦ ꯑꯣꯏ ꯑꯣꯏꯔꯔꯣꯏ ꯀꯣ ꯑꯣꯏꯔꯔꯣꯏ ꯑꯩꯗꯤ ꯖꯄꯥꯟ ꯁꯤꯃꯤꯒ ꯀꯥꯔꯗꯤ ꯖꯄꯥꯟꯗꯣ ꯑꯩꯗꯤ ꯇꯧꯔꯒꯦꯅ ꯂꯩꯔꯦꯕ ꯈꯪꯕ꯭ꯔ
ꯎꯝ ꯌꯥꯝ ꯊꯥꯖꯔꯝꯕꯅꯤ ꯈꯤꯇꯪꯗꯨꯗ ꯌꯥꯝ ꯅꯨꯡꯉꯥꯏꯇꯦ
ꯂꯣꯏꯔꯝꯗꯥꯏꯗ ꯂꯥꯁ ꯃꯤꯅꯤꯠꯇ ꯂꯥꯁ ꯁꯦꯀꯦꯟꯗ ꯌꯦꯡꯉꯅꯤ
ꯎꯝ
ꯃꯗꯤꯎꯗꯦ ꯗꯥꯎ ꯌꯥꯝ ꯊꯤꯕ ꯍꯥꯏꯇꯥꯔꯦ ꯃꯣꯏꯗꯣ
ꯍꯣꯏ ꯌꯥꯝ ꯄꯥꯝꯃꯨ ꯑꯩꯗꯤ ꯀꯞꯄꯦ ꯌꯥꯝ ꯅꯨꯡꯉꯥꯏꯇꯦ
ꯈꫭꯏ ꯑꯦꯁꯤꯌꯥꯟ ꯀꯟꯇ꯭ꯔꯤ ꯍꯥꯏꯔꯗꯤ ꯖꯄꯥꯟ ꯄꯥꯟ ꯑꯁꯤ ꯌꯥꯝ ꯅꯨꯡꯉꯥꯏꯇꯦ ꯍꯧꯖꯤꯛꯇꯤ ꯂꯩꯇ꯭ꯔꯦ ꯀꯅꯥꯝ ꯂꯩꯇ꯭ꯔꯦ ꯑꯦꯁꯤꯌꯥꯟ ꯀꯟꯇ꯭ꯔꯤ
ꯍꯣꯏ ꯃꯤ ꯑꯄꯤꯛꯄꯒꯤ ꯐ꯭ꯔꯦꯟꯁꯤꯡꯁꯨ ꯃꯤ ꯅꯨꯡꯁꯤ ꯂꯩꯕ꯭ꯔꯅꯦ
ꯑꯦ ꯂꯩꯗ ꯑꯩꯁꯨ ꯂꯩꯗ ꯑꯁ ꯑꯩꯁꯨ ꯂꯩꯗ ꯑꯩꯁ ꯀꯔꯤꯅꯣꯅꯦ ꯑꯁ ꯃꯤ ꯄꯨꯂꯞ ꯇꯧꯔꯝꯒꯅꯤꯗꯤ ꯈꯟꯒꯅꯨꯅꯦ ꯅꯪꯁꯨ ꯑꯁ
ꯌꯥꯝꯅ ꯄꯛꯇꯕ ꯌꯥꯝ ꯊꯥꯖꯗꯕ ꯍꯥꯏꯇꯥꯔꯦꯅꯦ
ꯅꯣꯏꯒꯤꯅ ꯍꯦꯟꯕꯅꯤꯀꯣ
ꯍꯦꯟꯗꯦ ꯀꯩꯁꯨ ꯍꯦꯟꯗꯦ ꯅꯣꯏꯅ ꯍꯦꯟꯜꯂꯤ
ꯌꯥꯝ ꯍꯦꯟꯕꯅꯤ ꯌꯥꯝ ꯍꯦꯟꯕꯅꯤ ꯁꯝꯅ ꯍꯥꯏꯔꯕꯗ ꯅꯣꯏꯒꯤ ꯅꯣꯏꯅꯗꯤ ꯍꯥꯃꯦꯡꯉꯦꯅ ꯍꯥꯏꯖꯔꯤꯕ ꯈꯪꯕ꯭ꯔꯥ ꯑꯗꯨꯒ ꯃꯥꯅ ꯑꯃꯨꯛꯩ ꯌꯦꯡꯉꯅꯦ ꯍꯧꯖꯤꯛ ꯁꯥꯟꯅꯔꯤꯕ ꯇꯣꯔꯅꯥꯃꯦꯟꯗꯨꯕꯨ ꯁꯤꯛꯁ ꯑꯣ ꯁꯚꯦꯟ ꯒꯦꯝꯁ
ꯃꯊꯪ ꯌꯦꯡꯉꯣ ꯃꯊꯪ ꯌꯦꯡꯉꯣ ꯅꯣꯡꯃ ꯑꯍꯥꯟꯕ ꯁꯥꯟꯅꯕꯗ ꯌꯥꯝꯅ ꯅꯣꯏ ꯄꯥꯔꯇꯤꯅ ꯀꯔꯦꯝ ꯀꯊꯥꯏ
ꯑꯣꯏꯔꯣꯏ ꯑꯣꯏꯔꯣꯏ ꯑꯣꯏꯔꯣꯏ ꯀꯔꯤ ꯑꯩ ꯗꯦꯠ ꯊ꯭ꯔꯤꯗꯗꯤꯅꯦ ꯑꯩ ꯀꯔꯤꯝ ꯁꯨꯝ ꯀꯔꯤꯝ ꯀꯔꯤꯝꯇ ꯀꯊꯥꯏꯅꯔꯣꯏ ꯍꯥꯏꯕꯗꯤꯅꯦ ꯇꯥꯔꯤꯛ ꯑꯍꯨꯝꯁꯦ ꯀꯃꯥꯏꯅ ꯇꯧꯒꯦ ꯍꯥꯏꯔꯒ ꯃꯣꯏ ꯃꯣꯏꯒꯤ ꯃꯣꯏ ꯀꯩꯅꯣꯒꯤ ꯂꯝꯗꯨꯒꯤ ꯃꯤ ꯑꯃ ꯂꯩꯈꯤꯗꯕ ꯅꯨꯃꯤꯠꯅꯦꯕꯀꯣ
ꯎꯝ
ꯉꯝꯕꯁꯨ ꯑꯣꯏꯁꯅꯨ ꯃꯣꯏꯅꯀꯣ ꯃꯣꯏꯒꯤ ꯇꯥꯔꯤꯕ ꯃꯤꯗꯣ ꯉꯝꯕꯁꯨ ꯑꯣꯏꯁꯤꯅꯨ ꯃꯣꯏꯒꯤ ꯏꯁꯇꯥꯔ ꯄ꯭ꯂꯦꯌꯔ ꯑꯃ ꯁꯤꯕ ꯅꯝꯃꯤꯅꯦꯕ
ꯏ ꯉꯝꯃꯕꯥꯏ ꯑ ꯑꯩ ꯅꯪ ꯊꯤꯔꯛꯀꯅꯤ
ꯍꯣꯏ ꯍꯦꯛ ꯉꯝꯃꯕ ꯑꯩ ꯁꯤ ꯀꯩꯅꯣ ꯂꯝꯕꯤ ꯂꯝꯕꯤꯗꯒꯤ ꯑꯩ ꯆꯦꯟꯕꯤꯒꯦꯍꯦ
ꯉꯃꯜ ꯑꯗꯨꯃꯥꯏꯅ ꯍꯥꯏꯕ ꯉꯥꯛꯇꯅꯤ ꯅꯍꯥꯟꯅ ꯉꯝꯈꯤꯕ ꯅꯨꯃꯤꯠꯇ ꯂꯣꯏ ꯆꯦꯟꯅꯈ꯭ꯔꯤ
ꯍꯣꯏ ꯍꯣꯏꯅꯦ ꯑꯗꯨ ꯍꯣꯏꯅꯦ ꯍꯣꯏꯅꯦ ꯑꯗꯨ ꯆꯦꯜꯂꯤꯗꯨꯅꯤ ꯅꯣꯏ ꯅꯣꯏꯒꯤꯗꯨꯗꯤ ꯆꯦꯟꯈꯤꯗꯕꯅꯦꯍꯦ
ꯆꯦꯡꯒꯦ ꯍꯥꯏꯔꯝꯃꯒ ꯂꯣꯏ ꯂꯣꯠꯈ꯭ꯔꯤꯗꯨꯅꯤ
ꯅ ꯅꯣꯏꯒꯤꯗꯤ ꯂꯣꯠꯈꯤꯕꯅꯦ ꯑꯗꯣ ꯑꯩꯈꯣꯏꯒꯤꯗꯤ ꯆꯦꯟꯈꯤꯕꯅꯦ
ꯦꯟꯗꯦ
ꯑꯩꯈꯣꯏꯒꯤꯗꯤ ꯆꯦꯜꯂꯦ ꯏꯁ ꯍꯥꯏꯗꯤ ꯏꯁ ꯑꯩꯈꯣꯏꯒꯤꯗꯤ ꯆꯦꯟꯈꯤꯕ ꯍꯦ ꯚꯗꯤꯑꯣ ꯄ꯭ꯔꯨꯨꯞ ꯌꯥꯝ ꯂꯩꯀꯣ
ꯆꯦꯟꯗꯦ ꯆꯦꯟꯗꯦ ꯇꯧꯁꯤꯅ ꯑꯩ ꯃꯤꯗꯣ
ꯆꯦꯂ ꯆꯦꯂ ꯆꯦꯂ ꯀ ꯆꯦꯂ ꯑꯝꯕ ꯀꯔ
ꯑꯥꯏꯟ ꯕꯦꯦꯛ ꯍꯥꯏꯕ ꯋꯥꯍꯩꯗꯣ ꯍꯥꯏꯕꯤꯗ꯭ꯔꯒꯗꯤ ꯅꯪ ꯃꯨꯖꯤꯛ ꯅꯣꯛꯅꯕ ꯀꯔꯤ ꯀꯔꯤ ꯑꯅꯤ
ꯅꯠꯇꯦ ꯕ꯭ꯂꯨꯇꯨꯠ ꯒꯣꯜꯒ ꯆꯠꯂꯒ ꯒꯣꯜ ꯁꯦꯂꯦꯕ꯭ꯔꯦꯁꯟꯒ ꯇꯧꯕꯗꯣ ꯇꯨ ꯊꯥꯎꯖꯟ ꯇ꯭ꯋꯦꯟꯇꯤ ꯇꯨꯗ ꯈꯪꯕ꯭ꯔꯥ ꯅꯤꯡꯁꯤꯡꯕ꯭ꯔꯥ ꯕ꯭ꯔꯨꯅꯣ ꯐꯔꯅꯥꯟꯗꯤꯁꯅ ꯆꯜꯂꯒ ꯃꯥꯅ ꯁꯦꯂꯦꯕ꯭ꯔꯦꯠꯀ ꯇꯧꯁꯟꯕꯗꯣ ꯃꯀꯣꯛ ꯁꯝꯂꯒ ꯁꯝꯅꯒ ꯀꯩꯅꯣ ꯄꯥꯟꯕꯗ ꯣꯜꯂꯒ ꯂꯥꯛꯑ ꯃꯥꯅ ꯃꯥꯒꯤ ꯁꯨꯒꯩꯅꯣ ꯇꯧꯔꯒ ꯏꯁ ꯎꯝ ꯐꯖꯔꯦ ꯃꯊꯛꯇ ꯃꯊꯛꯀꯤ ꯏꯁꯀ꯭ꯔꯤꯟꯗꯨꯗꯗꯤ ꯀꯩꯅꯣ ꯇꯧꯈꯤꯕꯗꯣ ꯃꯤ ꯑꯇꯣꯞꯄ ꯏ ꯊꯣꯛꯣꯛꯈꯤꯕꯗꯕꯣ ꯑꯣꯖꯅ ꯌꯥꯔꯣꯏꯅꯦ ꯌꯥꯔꯣꯏꯅꯦ ꯑꯗꯨꯝ ꯊꯤꯔꯛꯀꯅꯤ ꯑꯩꯈꯣꯏꯁꯨ
ꯌꯥꯝ ꯀꯟꯅꯒꯦ
ꯁꯨꯏ
ꯅꯪ ꯑꯗꯨꯒꯤ ꯗꯥꯏꯂꯣꯛꯇꯣ ꯌꯥꯝ ꯄꯥꯝꯅ ꯁꯤꯖꯤꯟꯅꯔꯦ
ꯁꯨꯏꯅꯦ ꯁꯨꯏ ꯑꯝ ꯑꯗꯨ ꯑꯩꯅ ꯍꯥꯏꯒ ꯑꯩ ꯀꯩꯅꯣꯝ ꯐꯪꯉꯦꯕ ꯃꯣꯏꯗꯤ ꯍꯧꯖꯤꯛ ꯅꯣꯏꯅ ꯄꯥꯝꯃꯤꯕ ꯃꯤꯁꯦ ꯑꯩ ꯑꯩ ꯇꯁꯦꯡꯅ ꯍꯥꯏꯒꯦ ꯇꯨ ꯊꯥꯎꯖꯟ ꯀꯩꯅꯣ ꯆꯍꯤ ꯃꯃꯥꯡ ꯃꯃꯥꯡꯒꯤ ꯆꯍꯤ ꯀꯨꯟꯊ꯭ꯔꯥ ꯃꯥ ꯆꯍꯤ ꯀꯨꯟꯊ꯭ꯔꯥ ꯁꯨꯗ꯭ꯔꯤꯉꯩ ꯃꯃꯥꯡꯗꯤ ꯌꯥꯝ ꯊꯤ ꯐꯖꯔꯝꯃꯦꯀꯣ ꯑꯩ ꯍꯥꯏꯒꯦ ꯌꯥꯝ ꯊꯤ ꯐꯖꯔꯝꯃꯦ ꯃꯥꯗꯧꯅ ꯐꯖꯕꯗꯤ ꯂꯩꯇꯦ ꯍꯣꯏ ꯃꯤ ꯀꯩꯅꯣ ꯃꯤ ꯃꯆꯥꯗꯨꯁꯨ ꯐꯖꯕ ꯕꯨꯗꯤ ꯐꯖꯩ ꯑꯗꯣ ꯄꯨꯔꯥ ꯀꯝꯄ꯭ꯂꯤꯠ ꯑꯣꯏꯕꯗꯤ ꯍꯧꯖꯤꯛ ꯅꯣꯏꯒꯤꯗꯨꯅ ꯀꯝꯄ꯭ꯂꯤꯠ ꯑꯣꯏꯕꯗꯤ ꯍꯦꯜꯂꯦꯕ ꯆꯍꯤ ꯀꯨꯟꯊ꯭ꯔꯥ ꯃꯃꯥꯡ ꯐꯥꯎꯗꯤ ꯈꯪꯕ꯭ꯔꯥ ꯀꯃꯥꯏꯅ ꯇꯧꯕꯅꯣ ꯍꯥꯏꯔꯒ ꯑꯗꯨꯒꯤ ꯃꯥꯅ ꯁꯤ ꯀꯩꯅꯣ ꯀ꯭ꯂꯕ ꯑꯆꯧꯕ ꯑꯃꯗ ꯐꯨꯔꯤꯠ ꯑꯉꯧꯕꯒ ꯍꯥꯞꯄꯒꯤ ꯑꯆꯧꯕ ꯑꯃꯗ ꯁꯥꯟꯅꯈꯤꯕꯗꯣ ꯑꯗꯨꯗ ꯑꯗꯨꯗ ꯇꯣꯛꯈꯤꯕꯗꯒꯤ ꯑꯇꯣꯞꯄ ꯑꯇꯣꯞꯄꯗ ꯆꯠꯈꯤꯕꯗꯒꯤ ꯃꯥ ꯐꯖꯗ꯭ꯔꯦꯕ ꯑꯅꯝꯕ ꯄꯦꯅꯥꯜꯇꯤꯒꯨꯝꯕ ꯈꯔ ꯆꯟꯁꯤꯜꯂ ꯇꯦꯞ ꯏꯟꯒꯣꯜ ꯈꯔ ꯆꯟꯁꯤꯜꯂꯒ ꯃꯥꯅ ꯅꯩꯕ ꯁꯥꯔꯤꯕ ꯑꯗꯨꯒ ꯍꯥꯏꯔꯨꯔꯗꯤ ꯑꯁ ꯊꯥꯏꯅꯒꯤ ꯚꯤꯗꯤꯑꯣ ꯃꯌꯥꯝꯗꯣ ꯀꯣꯊꯣꯛ ꯀꯣꯊꯣꯛꯑꯒ ꯊꯥꯒꯠꯂꯛꯀꯅꯦꯕ
ꯊꯥꯏꯅꯒꯤ ꯚꯤꯗꯤꯑꯣꯗꯨꯁꯨ ꯃꯥ ꯅꯠꯇ꯭ꯔꯣ
ꯃꯥꯅꯦꯦꯝꯃꯦ ꯑꯗꯣ ꯑꯩꯅ ꯑꯩꯈꯣꯏꯅ ꯍꯥꯏꯔꯤꯁꯤꯗꯤꯅꯦ ꯑꯩꯈꯣꯏꯅ ꯍꯥꯏꯔꯤꯁꯤꯗꯤꯅꯦ ꯑꯩꯈꯣꯏꯅ ꯍꯥꯏꯔꯤꯁꯤꯗꯤ ꯍꯧꯖꯤꯛ ꯍꯧꯖꯤꯛꯀꯤ ꯍꯧꯖꯤꯛ ꯍꯧꯖꯤꯛ ꯄꯨꯊꯣꯛꯎ ꯍꯥꯏꯕ ꯑꯩꯈꯣꯏꯗꯤ ꯌꯦꯡꯉ ꯍꯧꯖꯤꯛ ꯍꯧꯖꯤꯛꯀꯤ ꯉꯇꯅꯦ ꯄꯨꯊꯣꯛꯏꯗꯣ ꯅꯣꯏꯗꯤ ꯍꯥꯟꯅꯒꯤ ꯑꯇ ꯄꯨꯊꯣꯔꯛꯀꯅꯤ ꯅꯣꯏꯅ ꯎꯪ ꯃ ꯌꯥ ꯑꯩꯈꯣꯏ ꯍꯥꯟꯅ ꯑꯝꯇ ꯄꯨꯊꯣꯛꯇꯕꯅꯤꯍꯦ ꯅꯍꯥꯟꯁꯨ ꯆꯜꯂꯤꯕ ꯒꯣꯜꯗꯣ ꯌꯥꯝ ꯊꯤꯅꯈꯤꯕꯅꯦ ꯀꯣ ꯃꯤ ꯃꯆꯥꯅꯤ ꯍꯥꯏꯕꯒꯤ ꯋꯥꯅꯤ ꯒꯣ ꯐꯖꯅ ꯆꯟꯈꯤꯕꯅꯦ
ꯑꯄꯤꯛꯄ ꯃꯤ ꯂꯅꯥꯏꯗꯩꯗꯣ ꯃꯔꯧ ꯌꯥꯝ ꯂꯩꯅꯦ ꯃꯥꯒꯤ ꯐꯦꯟ ꯐꯥꯎ ꯂꯩꯌꯦ ꯍꯥꯏꯁꯤꯅꯦ ꯑꯗꯨꯕꯨꯗꯤ ꯃꯔꯧꯕꯨꯗꯤ ꯅꯪ ꯃꯥ ꯂꯧꯗꯅ ꯅꯪ ꯐꯥꯎꯔꯛꯑꯦ ꯍꯥꯏꯁꯦꯅꯦ ꯃꯅ ꯃꯟꯅꯕ ꯆꯥꯛꯇꯥꯃꯤꯟꯅꯩꯗꯣ ꯊꯅ ꯃ
ꯑꯩꯈꯣꯏꯗꯤ ꯏꯆꯝ ꯆꯝꯅ ꯂꯩꯖꯕ ꯄꯨꯟꯁꯤꯅꯤ
ꯏꯆꯝ ꯆꯝꯅ ꯂꯩꯖꯔꯒ ꯏꯆꯝ ꯆꯝꯅ ꯕꯣꯜ ꯌꯦꯡꯕꯩ ꯋꯥꯅꯤ ꯍꯛ ꯀꯞ ꯂꯥꯛꯄꯗ ꯃꯤꯉꯣꯟꯗ ꯐꯠꯇꯕꯒ ꯑꯝꯇꯪ ꯉꯥꯡꯖꯗꯦ ꯑꯩꯈꯣꯏꯗꯤ ꯑꯗꯣ ꯃꯣꯏꯅ ꯃꯣꯏꯅ ꯍꯧꯔꯛꯑꯗꯤ ꯍꯥꯡꯗꯦꯅ ꯑꯦ ꯅꯪꯁꯨ ꯍꯧꯖꯤꯛ ꯑꯩꯈꯣꯏ ꯃꯤ ꯃꯆꯥꯗ ꯍꯥꯏꯔꯤꯁꯤꯅꯤ ꯑꯩꯗꯤ ꯆꯨꯝꯅ ꯁꯨꯝ ꯒꯣꯜꯒꯤ ꯍꯥꯏ ꯄꯕꯩ ꯋꯥꯅꯦ ꯅꯪꯅ ꯑꯗꯨꯒ ꯑꯗꯥꯏꯒꯤ ꯍꯧꯔꯛꯈꯤꯕꯅꯦꯍꯦ ꯑ
ꯑ ꯅ ꯅꯪ ꯍ ꯇꯕ ꯌꯥꯔꯔꯣ
ꯇꯨꯝꯕ ꯌꯥꯅꯤꯍꯦ ꯑꯩꯈꯣꯏꯗꯤ ꯑꯦ ꯍꯦꯟ ꯍꯣꯔꯦꯟꯁꯨ ꯑꯃ ꯐꯖꯕ ꯂꯩꯗꯣꯔꯤꯌꯦ ꯄꯨꯡ ꯃꯥꯄꯟ ꯃꯈꯥꯏꯗ
ꯑꯩꯈꯣꯏꯗꯤ ꯌꯦꯡ ꯃꯇꯝ ꯂꯩꯇꯦ
ꯍꯣꯏꯅꯦ ꯑꯗꯨꯕꯨꯗꯤ ꯅꯆꯥꯅꯁꯨ ꯌꯦꯡꯕ ꯈꯣꯠꯄꯀꯣ
ꯎꯝ
ꯎꯝ
ꯌꯥꯗꯦ ꯑꯩꯈꯣꯏꯗꯤ ꯃꯇꯝꯗꯨ ꯅꯣꯏꯗꯧꯅ ꯐ꯭ꯔꯤ ꯂꯩꯇꯦꯅꯦ
ꯑꯣꯏꯣꯏꯗ
ꯑꯗꯨꯕꯨ ꯅꯪ ꯅꯨꯡꯉꯥꯏꯒꯅꯤ
ꯌꯥꯗ꯭ꯔꯦꯗ ꯄꯨꯁ ꯍꯥꯏ ꯁꯥꯔꯅꯤ ꯅꯣꯏꯗꯣ
ꯌꯥꯔꯛꯈꯤꯅꯤꯅꯦ ꯌꯥꯔꯦ ꯃꯄꯥꯟ ꯊꯣꯡꯗ
ꯑꯩ ꯀꯩꯅꯣꯝ ꯍꯥꯏꯕꯤꯒꯦꯕ ꯇꯥꯔꯤꯛ ꯑꯍꯨꯝꯁꯤꯗ ꯃꯣꯏꯅ ꯀꯥꯖꯔꯁꯨ ꯑꯗꯨꯒ ꯃꯣꯏꯒ ꯑꯃꯨꯛ ꯊꯦꯡꯅꯗꯣꯔꯤꯕ ꯃꯤꯁꯦ ꯁꯥꯊꯤꯕ ꯑꯃ ꯇꯤꯝꯅꯦꯕ ꯈꯪꯕ꯭ꯔꯥ
ꯃꯣꯏꯁꯨ ꯃꯣꯏꯒꯤ ꯗꯥꯎꯅ ꯌꯥꯗꯗꯅ ꯀꯥꯔꯤꯅꯤ ꯌꯥꯕꯒꯤ ꯀꯥꯔꯤꯅꯤ ꯃꯣꯏ ꯗꯥꯎꯅ
ꯌꯦꯡꯗꯤ ꯌꯦꯡꯉꯣ ꯄꯨꯕꯗꯤ ꯁꯣꯏꯗ꯭ꯔꯕꯅꯦ ꯑꯗꯨꯕꯨ
ꯄꯔꯣꯏ ꯄꯔꯣꯏ ꯄꯣꯛ ꯄꯣꯔꯣꯏ ꯅꯣꯏꯁꯨ ꯄꯣ ꯇꯧꯔꯤꯕꯅꯤ ꯄꯣ ꯇꯧꯔꯕꯅꯤ ꯅꯣꯏꯁꯨ ꯀꯨꯏꯔꯔꯣꯏ
ꯑꯦꯗꯈꯣꯏꯗꯤ ꯏ ꯈꯔ ꯇꯔꯛꯀꯥꯅꯤ ꯍꯦ ꯃꯤ ꯃꯆꯥꯗꯅꯀꯣ ꯍꯥꯕꯦꯡꯗꯨꯅ
ꯃꯤꯅ ꯍꯥꯃꯦꯡꯗꯣ ꯃꯤꯅ ꯆꯥꯕꯁꯨ ꯑꯣꯏꯔꯣꯏ
ꯃꯤ ꯃꯆꯥ ꯍꯥꯃꯦꯡꯗꯣ ꯑꯅꯤ ꯑꯍꯨꯝꯗꯤ ꯑꯗꯨꯝ ꯆꯠꯂꯛꯑꯅꯤ
ꯑꯒꯤ ꯃꯤ ꯃꯆꯥꯗꯨ ꯃꯔꯧ ꯌꯥꯝ ꯏꯅꯦ ꯑꯩꯗꯤ ꯌꯦꯡꯅꯤꯡꯒꯦꯅꯦ
ꯌꯦꯡꯉꯣ ꯌꯦꯡꯉꯣ ꯑꯗꯨꯝ ꯆꯠꯂꯛꯀꯅꯤ ꯑꯅꯤ ꯑꯍꯨꯝ ꯑꯗꯨꯝ ꯑꯩ ꯉꯟꯆꯤꯠ
ꯃꯥꯒꯤ ꯃꯥꯒꯤ ꯄ꯭ꯂꯦ ꯍꯦꯛ ꯌꯦꯡꯉꯨꯔꯕ ꯑꯩꯗꯤ ꯇꯨꯝꯕ ꯁꯨꯡꯌꯥ ꯌꯥꯗꯦ ꯍꯥꯏꯕ
ꯑꯁ ꯑꯩꯈꯣꯏꯗꯤ ꯌꯥꯗꯕꯅꯦꯍꯦ ꯑꯩꯈꯣꯏꯗꯤ ꯃꯥꯒꯤ ꯍꯦꯛ ꯌꯦꯡꯉꯨꯔꯕ ꯑꯩꯈꯣꯏꯗꯤ ꯑꯁ ꯊꯃꯣꯏꯁꯦ ꯄꯨꯡꯄꯦꯟ ꯄꯦꯜꯂꯤꯅꯤ
ꯑ ꯌꯦꯟꯅ ꯃꯅꯤ
ꯑꯣꯛꯁꯥꯒ ꯊꯔꯣꯏ ꯆꯥꯕꯒ ꯆꯞ ꯃꯥꯟꯅꯅꯤꯅꯦ
ꯏ
ꯅꯠꯇ꯭ꯔꯒꯣꯏ ꯁꯣꯏꯕꯨꯝꯒ ꯀꯣ
ꯑ
ꯑ ꯋꯦꯗꯔꯁꯤꯒ ꯑꯣꯛ ꯃꯈꯣꯡꯗꯨꯒ ꯇꯧꯔꯒ ꯑꯁ ꯆꯥꯕꯗꯤ ꯍꯥꯎꯗꯤ ꯍꯥꯎꯔꯅꯤꯁꯦ ꯑꯃꯛ
ꯆꯥꯎ ꯆꯥꯎ ꯀꯩꯅꯣ
ꯆꯥꯒꯗꯕꯅꯤ ꯄꯥꯈꯪ ꯑꯣꯏꯔꯤꯉꯩꯗ ꯆꯥꯒꯗꯕꯅꯤ
ꯆꯥꯎ ꯆꯥꯎ
ꯆꯥꯒꯗꯕꯅꯤ
ꯎꯝ ꯃꯥꯅꯤ ꯏꯆꯥꯎ ꯆꯥꯔꯣ ꯍꯧꯖꯤꯛ
ꯍꯧꯖꯤꯛꯇꯤ ꯌꯥꯈꯤꯔꯣꯏꯗ
ꯀꯩꯒꯤ
ꯍꯧꯖꯤꯛꯇꯤ ꯀꯩꯅꯣ ꯋꯥꯠꯂꯤ ꯀꯩꯅꯣ ꯎꯣꯔꯦꯟ ꯅꯨꯡꯗꯥꯡ ꯆꯥꯗꯣꯏꯅꯦ ꯍꯣꯏ ꯀꯗ ꯀꯨ ꯀ ꯁꯥ ꯉꯁꯤ ꯍꯦꯛꯇ ꯆꯥꯗꯕꯅꯤ ꯀꯣꯛ ꯃꯈꯣꯡ ꯍꯦꯛꯇ ꯊꯣꯡꯊꯔꯗꯕꯅꯦ ꯃꯀꯛ ꯃꯀꯛ ꯀꯛ ꯊꯠꯂꯒ ꯃꯀꯛ ꯃꯀꯛ ꯎꯃ ꯆꯥꯗ꯭ꯔꯅꯦ ꯑꯣꯔꯣ
ꯆꯔ ꯍꯔ ꯁꯥꯠ